ꯇꯥꯏꯌꯦ
ꯎ ꯑꯩꯗꯔꯃꯤꯅꯣ
ꯇꯨꯕꯥ ꯍꯋꯥꯠꯕꯨ ꯀꯣꯏꯗ꯭ꯔꯤ
ꯑꯣ ꯌꯥꯝ ꯑꯩꯁꯨ ꯍꯥꯏꯗꯤ ꯎꯔꯤꯅꯦ ꯍꯣꯔꯦꯟ ꯅꯨꯡꯊꯥꯅꯤ ꯃꯦꯁ ꯂꯩꯕꯅꯤꯅ ꯍꯧꯖꯤꯛꯇꯤ ꯇꯨꯝꯊꯣꯛꯄ
ꯑꯣ ꯐꯠꯕꯒꯤ ꯌꯥꯠꯇ꯭ꯔꯥ
ꯍꫭ ꯍꯣꯏ
ꯈꯪꯉꯦ ꯈꯪꯉꯦ ꯀꯅꯥ ꯂꯩꯔꯝꯅꯤꯗꯣ ꯑꯗꯨꯝ ꯅꯪꯅ ꯑꯗꯨ ꯀꯩꯅꯣ ꯊꯋꯥꯏ ꯌꯥꯎꯅ ꯍꯥꯏꯔꯛꯄꯩꯅ
ꯎꯝ ꯀꯩꯅꯣ ꯎꯝ ꯌꯦꯡꯁꯔꯦ
ꯍꯝ
ꯎꯝ
ꯄꯨꯡ ꯀꯌꯥꯗ ꯂꯩꯒꯦ ꯍꯣꯔꯦꯟ ꯃꯦꯁꯄꯣ
ꯊꯔꯇꯤ ꯇ ꯂꯩꯅ
ꯑꯣ ꯑꯣ ꯑꯗꯨꯗꯤ ꯄꯨꯡ ꯃꯔꯤ ꯑꯗꯨꯋꯥꯏꯐꯥꯎ ꯑꯗꯨꯝ ꯁꯥꯟꯅꯒꯦ ꯍꯥꯏꯔꯛꯑꯅꯤꯅꯦ
ꯍꯥꯥ
ꯄꯨꯡ ꯃꯔꯤ ꯑꯋꯥꯏ ꯐꯥꯎ ꯁꯥꯟꯅꯔꯅꯤꯕ ꯑꯗꯨꯗꯤ
ꯄ ꯣꯔꯦ ꯇꯥꯔꯣꯏꯗ ꯍꯥꯏꯗꯤ ꯑ ꯄꯨꯡꯅꯦ ꯇꯨꯋꯦꯜꯐ ꯊꯥꯔꯇꯤꯗꯩ ꯍꯧꯔꯅꯤꯅꯀꯣ ꯑꯗꯨꯒ ꯄꯨꯡꯁꯦ ꯇꯨꯋꯦꯜꯐ ꯊꯥꯔꯇꯤ ꯇꯥꯅꯤꯡ ꯇꯃꯥꯡꯗꯩ ꯍꯧꯕ ꯌꯥꯏꯑꯕ ꯍꯧꯔꯁꯨ
ꯑꯥ
ꯍꯥꯏꯗꯤ ꯇꯨꯋꯜꯞ ꯊꯥꯔꯇꯤ ꯈꯤꯇꯪ ꯍꯦꯟꯊꯔꯒ ꯄꯥꯎꯔꯁꯨ ꯌꯥꯏ ꯑꯗꯣ
ꯑꯩꯉꯣꯟꯗ ꯁꯣꯔꯦꯟ ꯂꯦꯡꯗꯣ ꯊꯥꯔꯛꯀꯦꯔꯣ ꯑꯩ ꯌꯦꯡꯒꯦ
ꯑꯥ
ꯔ ꯂ ꯇꯨ ꯊꯔꯒꯦ
ꯀꯌꯥ
ꯑꯩꯉꯣꯟꯗꯁꯨꯅꯦ ꯍꯣꯔꯦꯟꯅꯦ ꯂꯤꯡꯗꯣ ꯊꯥꯔꯛꯀꯦ
ꯅꯦꯠꯖꯀ ꯃꯌꯦꯛꯌꯦꯛꯁꯤꯟꯗ
ꯑꯣ ꯑꯩꯉꯣꯟꯗꯁꯨꯅꯦ
ꯑꯥ
ꯍꯣꯔꯦꯟꯟꯅ ꯂꯤꯡꯇꯣ ꯊꯥꯔꯛꯀꯦꯔꯥ ꯍꯥꯏꯕ ꯐꯨꯠꯕꯣꯜ ꯌꯦꯡꯅꯕ
ꯑꯣ ꯊꯥꯔꯒꯦ ꯊꯥꯔꯛꯒꯦ
ꯑꯣꯝ
ꯍꯗꯣ ꯍꯥꯏꯔꯨꯅꯥ
ꯑꯩꯈꯣꯏꯒꯤ ꯍꯥꯏꯗꯤ ꯀꯋꯥꯁꯦ ꯀꯩꯅꯣ ꯂꯣꯏ ꯊꯥꯏꯗꯅ ꯑꯩꯈꯣꯏꯒꯤ ꯀꯋꯥꯁꯦ ꯂꯝꯕꯤ ꯌꯥꯝ ꯑꯩꯈꯣꯏꯒꯤꯅꯦ ꯑꯩꯈꯣꯏꯒꯤ ꯁ꯭ꯥꯏꯁꯦ
ꯑꯥ
ꯀ꯭ꯋꯥꯛꯄ ꯑꯗꯣ ꯑꯩꯈꯣꯏ ꯁ꯭ꯋꯥꯏꯁꯦ ꯂꯝꯕꯤ ꯌꯥꯝ ꯅꯨꯡꯉꯥꯏꯔꯦꯕꯀꯣ ꯀꯣꯏꯂꯥꯁ ꯀꯊꯥꯗꯅ
ꯄꯣꯏꯂꯁ ꯁꯕꯕꯗꯤ
ꯑ ꯍꯧꯖꯤꯛ ꯅꯠꯇꯕ ꯑꯩꯈꯣꯏꯒꯤ ꯑꯩꯈꯣꯏꯒꯤ ꯀꯩꯅꯣ ꯈꯛꯇꯅꯦꯕꯊꯥꯗ꯭ꯔꯤꯁꯦ ꯈꯪꯉꯕ ꯑꯩꯈꯣꯏꯒꯤ ꯂꯩꯔꯛ ꯈꯛꯇꯅꯦꯕ ꯊꯥꯗ꯭ꯔꯤꯁꯦ ꯑꯩꯈꯣꯏꯒꯤ ꯂꯩꯔꯛꯇꯨ ꯈꯣꯡꯕꯥꯟ ꯈꯣꯡꯕꯥꯟ ꯁꯦꯝꯕꯒꯤꯅꯦ ꯈꯣꯡꯕꯥꯟ ꯁꯦꯝꯕꯒꯤ ꯑꯩꯈꯣꯏ ꯈꯛꯇꯅꯦꯕꯗꯣ ꯊꯥꯗ꯭ꯔꯤꯁꯦ ꯑꯗꯣ ꯍꯧꯖꯤꯛꯇꯤ ꯌꯥꯝ ꯅꯨꯡꯉꯥꯏꯔꯦ ꯅꯨꯡꯉꯥꯏꯔꯅꯤ ꯍꯥꯏꯕ ꯍꯥꯏꯗꯤ ꯉꯔꯥꯡ ꯐꯥꯎ ꯀꯩꯅꯣ ꯇꯧꯍꯧꯕꯅꯦ ꯅꯍꯥꯟ ꯐꯥꯎ ꯀꯩꯅꯣꯗꯒ ꯕꯖꯥꯔꯗꯒ ꯆꯠꯂꯨꯕꯗꯣ ꯀꯩꯅꯣ ꯇꯧꯋꯤꯗꯅ
ꯕꯖꯥꯔꯗꯒ ꯆꯠꯂꯨꯕꯗꯣ ꯑ ꯈꯣꯡꯁꯦ ꯑꯩꯅ ꯈꯣꯡꯁꯦ ꯌꯥꯝ ꯃꯣꯠ ꯍꯥꯏꯗꯤ ꯆꯠꯄ ꯉꯝꯗꯦ ꯍꯥꯏꯗ꯭ꯔꯥ ꯑꯩꯈꯣꯏꯒꯤ ꯆꯤꯡꯍꯥ ꯂꯩꯕꯥꯛ ꯀꯩꯅꯣ ꯇꯧꯕꯋꯦ ꯑꯗꯣ ꯍꯥꯏꯗꯤ ꯁꯤ ꯅꯨꯡꯒ ꯀꯩ ꯍꯩꯕ ꯍꯧꯔꯦꯕꯀꯣ ꯑꯗꯣ ꯍꯥꯏꯗꯤ ꯀꯣꯏꯂꯥꯁ ꯊꯥꯔꯅꯤꯕ ꯑꯩꯅ ꯍꯥꯏꯅꯤꯡꯉ
ꯑꯣꯍꯣꯏ ꯑꯗꯨꯗꯤ ꯑꯗꯨꯗꯤ ꯆꯖꯠꯄꯗꯁꯨꯨꯝ ꯅꯨꯡꯉꯥꯏꯔꯅꯤꯕ ꯅꯠꯇ꯭ꯔꯥ
ꯍꯣꯏ ꯆꯠꯊꯣꯛ ꯆꯠꯁꯤ ꯅꯨꯡꯉꯥꯏ ꯑꯗꯨꯁꯨꯅꯦ ꯑ ꯀꯩꯅꯣꯕꯨ ꯀꯔꯤ ꯑꯩꯈꯣꯏꯒꯤ ꯆꯍꯤꯁꯦ ꯃꯉꯥ ꯇꯔꯨꯛꯃꯨꯛꯀꯤ ꯃꯇꯨꯡꯗꯅꯦ ꯍꯥꯏꯕ ꯊꯥꯔꯛꯇꯨ ꯆꯀ ꯁꯪꯉꯕ ꯑꯗꯨꯅ
ꯌꯥꯝ ꯍꯔꯥꯎꯕꯗꯣ ꯈꯪꯉꯕ ꯍꯥ
ꯑꯣ ꯍꯥꯏꯗꯤ ꯆꯍꯤ ꯇꯔꯥ ꯆꯍꯤ ꯃꯉꯥꯃꯨꯛꯀꯤ ꯃꯇꯨꯡꯗꯒ ꯊꯥꯔꯛꯏꯅꯦ ꯍꯥꯏꯔꯕ ꯅꯪ ꯍꯥꯏꯁꯦ
ꯍꯣꯏ ꯃꯤ ꯀꯋꯥꯁꯦ ꯍꯥꯏꯗꯤ ꯂꯝꯕꯤꯁꯦ ꯁꯦꯝꯗꯕꯗꯅꯦ ꯁꯦꯝꯗꯕꯗ ꯁꯦꯝ ꯁꯦꯝꯗꯕꯗ ꯋꯥ ꯍꯥꯏꯅꯔꯕꯅꯦ ꯍꯥꯏꯕ ꯍꯥꯏꯗꯤ ꯀꯋꯥꯅ ꯑꯁ ꯀ꯭ꯋꯥꯛ ꯀ꯭ꯋꯥꯛ ꯀ꯭ꯋꯥꯛꯁꯦ ꯑꯃꯨꯛ ꯈꯣꯡꯉꯦꯕ ꯍꯥꯏꯗꯤ ꯑꯁ ꯑꯩꯈꯣꯏ ꯁ꯭ꯋꯥꯏꯗꯗꯤ ꯀꯩꯁꯨ ꯂꯩꯇ꯭ꯔꯕꯅꯦꯕꯀꯣ
ꯑꯣꯑꫭ
ꯀ꯭ꯋꯥꯛꯁꯦ ꯈꯪꯕ꯭ꯔ
ꯑꯗꯣ ꯈꯣꯡꯉꯦ
ꯂꯝꯕꯤꯁꯦ ꯁꯦꯝꯗꯕꯤꯗ ꯃꯃꯤꯡ ꯍꯥꯏꯅꯔꯕꯅꯦ ꯑꯗꯨꯒ ꯑꯗꯨꯝ ꯁꯦꯝꯃꯦ
ꯎꯝ
ꯌꯥꯝ ꯍꯔꯥꯎꯕ ꯍꯥꯏꯕꯃ ꯗꯨ ꯑꯣꯏꯔꯦ
ꯀꯌꯥꯝ ꯀꯌꯥꯝ ꯄꯥꯛꯅ ꯁꯦꯝꯃꯤꯅꯣ
ꯍꯥ
ꯇ꯭ꯔꯛ ꯇ꯭ꯔꯛ ꯑꯃ ꯆꯪꯕ ꯌꯥꯕꯒꯤꯔꯣ ꯅꯠꯇ꯭ꯔꯒꯅ
ꯈꯪꯗꯦꯗ ꯑꯗꯨꯒꯤꯗꯤ ꯁꯨꯝ ꯂꯝꯕꯤꯗꯣ ꯑꯩꯁꯨ ꯒꯥꯔꯤ ꯊꯧꯕꯁꯦ ꯇꯝꯅꯤꯡꯉꯕꯅꯦꯕꯀꯣ ꯍꯣꯏ ꯀꯣꯏꯕ ꯀ ꯀꯩ ꯆꯠꯄ ꯌꯥꯝ ꯅꯨꯡꯉꯥꯏꯇ꯭ꯔꯦꯕ ꯈꯪꯉꯕ ꯒꯥꯔꯤ ꯑꯩꯈꯣꯏꯒꯤ ꯑꯩꯈꯣꯏꯅꯄꯟꯕ ꯃꯤꯁꯤꯗ ꯃꯤ ꯑꯃꯇꯪ ꯊꯧꯕ ꯍꯩꯕꯁꯤ ꯑꯗꯨꯅꯅꯦ ꯌꯥꯝ ꯅꯨꯡꯉꯥꯏ ꯇ꯭ꯔꯦꯕ ꯑꯗꯨꯒꯤ ꯑꯩꯈꯣꯏꯁꯦ ꯎꯝ ꯑꯩꯈꯣꯏꯆꯦ ꯃꯃꯥꯟꯅꯕꯤꯗꯨꯃ ꯍꯩꯔꯦ ꯑꯩ ꯑꯃ ꯍꯩꯔꯗꯤ ꯒꯥꯔꯤꯗꯣ ꯍꯥꯏꯗꯤ ꯉꯁꯥꯏꯕꯨꯨꯛ ꯆꯠꯂꯨꯁꯦ ꯍꯥꯏꯕꯗ ꯐꯛ ꯂꯥꯎꯔ ꯆꯠꯄ ꯌꯥꯏꯗꯅ ꯑꯗꯨꯒꯤ
ꯍꯣꯏ
ꯅꯨꯡꯉꯥꯏꯔꯦꯕ
ꯑꯗꯨꯏꯗꯤ ꯅꯨꯡꯗꯤ ꯅꯨꯡꯉꯥꯏꯔꯦꯏ ꯒꯥꯔꯤ ꯌꯥꯎꯔꯗꯤ ꯀꯣꯂꯦꯖ ꯆꯠꯄꯗꯤ ꯅꯨꯡꯉꯥꯏꯅ
ꯍꯥꯝ
ꯒꯥꯔꯤ ꯌꯥꯎꯗ꯭ꯔꯗꯤ ꯀꯣꯏꯕ ꯆꯠꯄꯁꯨ ꯅꯨꯡꯉꯥꯏꯇꯕꯅꯦ
ꯑꯣ ꯍꯥꯏꯗꯤ ꯋꯥꯔꯁꯨ ꯂꯩꯗꯅ
ꯎꯝ
ꯍꯥꯏꯅꯤ ꯅꯪꯗꯤ ꯀꯒꯥꯔꯤ ꯊꯧ ꯍꯩꯀꯣ
ꯍꯩ ꯍꯩ ꯍꯥꯏꯗꯣ ꯀꯩꯅꯣ ꯑ ꯏꯛ ꯇꯣ ꯍꯅ ꯐꯔ ꯃꯤꯗꯤꯝ ꯃꯤ ꯃꯤꯒꯤ ꯒꯥꯔꯤꯗꯤ ꯑꯗꯨꯝ ꯃꯤ ꯒꯥꯔꯤꯁꯤ ꯊꯧꯕꯗꯤ ꯇꯜꯂꯦꯅ ꯊꯧꯗꯦꯗꯅ ꯍꯥꯏꯗꯤ
ꯑꯥ
ꯁꯣꯛꯑ ꯈꫭꯠꯂ ꯑꯃꯨꯛ ꯃꯤ ꯒꯥꯔꯤ ꯃꯤ ꯒꯥꯔꯤ ꯄꯥꯏꯔꯨꯔꯒ ꯁꯣꯛꯕ ꯄ꯭ꯔꯣꯕ ꯇꯜꯂꯤꯗꯅ ꯑꯩꯈꯣꯏꯒꯤꯗꯤ
ꯎꯝ
ꯑꯩꯈꯣꯏꯒꯤ ꯑꯩꯈꯣꯏꯒꯤ ꯕꯥꯏꯛꯇꯣ ꯍꯥꯟꯅꯗꯤ ꯂꯩꯔꯝꯝꯕꯗ ꯑꯣꯏꯔꯁꯨ ꯍꯥꯏꯗꯤ ꯑꯍꯟ ꯍꯥꯏꯗꯤ ꯑꯍꯟꯕ ꯃꯇꯝꯅꯤꯅ ꯑꯩ ꯌꯥꯝ ꯅꯨꯡꯉꯥꯏ ꯇꯕ ꯑꯗꯨꯅ ꯍꯟꯗꯛ ꯂꯩꯔ ꯍꯟꯗꯛꯀ ꯍꯧꯖꯤꯛꯇꯤ ꯂꯩꯔꯅꯤꯅ ꯑꯗꯨꯝ ꯑꯃ ꯑꯣꯏꯔ ꯑꯅꯤ ꯅꯨꯡꯇꯤꯒꯤ ꯈꯔ ꯈꯔꯔ ꯒꯥꯔꯤ ꯏꯟꯁꯤꯟꯕ ꯑꯗꯒꯤ ꯅꯍꯥꯟ ꯍꫭꯜ ꯆꯠꯄꯗꯗꯤ ꯑꯗꯨꯝ ꯈꯔ ꯀꯤꯂꯣꯃꯤꯇꯔ ꯇꯔꯦꯠ ꯇꯔꯥꯃꯨꯛ ꯑꯗꯨꯝ ꯊꯧꯔꯏ ꯑꯗꯣ
ꯎꯝ ꯀꯌꯥꯅ ꯃꯅꯤꯡꯗ ꯇꯣꯉꯥꯟ ꯊꯧꯔꯤꯏꯅꯣ
ꯑꯩꯈꯣꯏ ꯌꯥꯝ ꯄꯈꯛ
ꯎꯝ
ꯁꯅꯤꯅ ꯇꯧꯔꯒ ꯃꯥꯗ ꯑꯩꯅ ꯐꯝꯃꯦꯦ ꯑꯗꯨꯒ ꯑꯩ ꯍꯧꯋꯦ ꯑꯗꯨꯒ ꯥꯏꯛꯀꯤꯗꯤ ꯥꯏꯒꯗꯤ ꯥꯏꯛ ꯆꯟꯅꯅꯦ ꯥꯏꯛ ꯆ ꯅꯁꯨ ꯅꯨꯡꯉ ꯍꯥꯏꯣ ꯂꯗꯤꯁꯤꯅ ꯍꯥꯏꯗꯤ ꯀꯩ ꯍꯥꯏꯇꯥꯔꯦ ꯑꯩꯅ ꯂꯩꯈꯠꯇꯣꯏꯁꯦ ꯒꯌꯔꯁꯤꯦꯠ ꯂꯩꯁꯤꯜꯂꯒꯅꯤ ꯁꯤꯗꯤ ꯂꯩꯊꯔꯁꯨ ꯌꯥ ꯊꯥꯗꯔꯒ ꯂꯩꯊꯗꯣꯏꯅꯦꯕ ꯂꯩꯊꯗ꯭ꯔꯁꯨ ꯌꯥ ꯊꯝꯕꯤꯅꯦꯕ ꯑꯦꯗꯖꯁ ꯇꯧꯔ ꯆꯠꯇꯅꯦ ꯑꯗꯨꯅ ꯂꯩꯈꯠꯄꯒ ꯭ꯌꯥꯔꯒ ꯃꯥꯟꯅꯁꯤꯗꯤ ꯑꯃꯨꯛ ꯃꯨꯠꯂꯦꯕꯀꯣ
ꯑꯣ
ꯑꯗꯨꯅ ꯅꯨꯡꯁꯨ ꯅꯨꯡꯉꯥꯏ ꯂꯝꯕꯤꯒꯤ ꯏ ꯃꯇꯨꯡꯏꯟꯅ ꯑꯗꯨꯒ ꯑꯩ ꯑꯩꯅ ꯂꯩꯈꯠꯂꯤꯕ ꯆꯥꯡꯗꯨꯒ ꯌꯔꯗꯨꯒ ꯃꯥꯟꯅꯗ꯭ꯔꯁꯨ ꯒꯥꯔꯤꯗꯨ ꯃꯈꯣꯟ ꯑꯣꯟꯗꯣꯏꯅꯦꯕ ꯒꯥꯔꯤ ꯁꯨꯝ ꯕꯦꯔꯥ ꯀꯥꯗꯣꯏꯅꯦ ꯃꯈꯣꯏꯒꯤ ꯊꯥꯎ ꯑꯃ ꯆꯥꯛꯂꯛꯇꯣꯏꯅꯦꯕ
ꯎꯝ
ꯑꯗꯨꯩꯅ ꯃꯥꯅ ꯈꯤꯪ ꯂꯨꯅ ꯊꯣꯛꯣꯛꯑꯦꯕ ꯍꯥꯏꯗꯤ ꯑꯩ ꯏ ꯋꯥ ꯅꯕꯨ ꯑꯗꯨꯝ ꯂꯩꯈꯠꯠꯇ ꯂꯩꯊꯗꯕꯗꯨꯗꯤ ꯑꯩꯈꯣꯏꯅ ꯏꯁꯄꯤꯠꯀꯤ ꯆꯥꯡꯅ ꯂꯩꯈ꯭ꯔꯦꯗꯅ ꯊꯧꯕ ꯍꯩꯕ ꯅ ꯈꯪꯅꯤꯡꯗꯅ ꯕꯦꯂꯦꯟꯁ ꯇꯧꯕ ꯅꯠꯇꯪꯅꯤꯅ ꯑꯗꯨꯒ ꯚꯥꯏꯁꯤꯅꯗꯤ ꯄꯦꯔꯦꯟꯁ ꯇꯧꯕꯗꯨꯇꯪꯅ ꯇ ꯀ ꯎꯝ
ꯍꯩꯈ꯭ꯔꯗꯤ ꯌꯥꯝ ꯂꯥꯏꯕ ꯊꯕꯛꯅꯦꯗ ꯄꯣꯠ ꯈꯨꯗꯤꯡꯃꯛ ꯅꯠꯇ꯭ꯔꯥ
ꯍꯥꯥ
ꯍꯩꯕꯨ ꯍꯩꯈ꯭ꯔꯗꯤ ꯌꯥꯝ ꯂꯥꯏꯕ ꯊꯕꯛꯅꯦꯕ ꯄꯣꯠ ꯈꯨꯗꯤꯡꯃꯛ
ꯍꯣꯏ ꯍꯣꯏ ꯍꯩꯕꯨ ꯐꯩ ꯑꯗꯨꯝ ꯂꯥꯛꯑꯦ ꯑꯗꯣ ꯅꯨꯡꯉꯥꯏꯕꯁꯨ ꯍꯦꯜꯂꯦꯀꯣ ꯌꯥꯝ ꯂꯨꯕ ꯄꯣꯠꯁꯤꯅꯅꯦ ꯑꯩ ꯈ ꯌꯥꯝꯅ ꯅꯨꯡꯉꯥꯏꯕꯦꯦꯜꯂꯦ ꯋꯥꯁꯤꯦ ꯅꯟꯅ ꯅꯨꯡꯉꯥꯏꯇꯦ ꯑꯣꯏꯁꯨ ꯍꯥꯏꯗꯤ ꯅꯨꯡꯉꯥꯏꯇꯦ ꯍꯥꯏꯕꯗꯤ ꯑꯩꯈꯣꯏꯒꯤ ꯕꯥꯏꯛ ꯍꯥꯏꯩꯈ꯭ꯔꯗꯤ ꯕꯥꯏꯛꯅꯦꯅ ꯊꯧꯅꯤꯡꯕꯅꯦꯕ
ꯎꯝ
ꯑꯗ ꯏꯚꯗꯨꯗꯤ ꯂꯥꯏꯁꯨ ꯂꯥꯏꯕꯅꯤꯅ ꯑꯗꯨꯝ ꯇꯝꯁꯟ ꯑꯝꯇ ꯂꯨꯗꯕꯅꯦꯠꯇꯦ ꯁꯥꯏꯀꯜ ꯊꯧꯕꯅ ꯁꯥꯏꯀ ꯁꯥꯏꯀꯜ ꯊꯧꯕ ꯍꯩꯕ ꯅꯠꯇ꯭ꯔꯣ
ꯍꯩꯁꯦ ꯀ ꯊꯧꯕꯗꯤ ꯌꯥꯝ ꯂꯥꯛꯑꯦ ꯀꯩꯅꯣ
ꯍꯥ
ꯍꯀ ꯊ ꯍꯕꯗꯤ ꯍ ꯌꯥ
ꯎꯝ ꯆꯒꯗꯕꯨ ꯍꯣꯕꯜ
ꯏꯃꯥ ꯑꯥꯁꯦꯡꯕ꯭ꯔꯣ
ꯎꯝ
ꯑ ꯑꯌꯥꯅ ꯑꯌꯥꯅꯟꯅꯦ ꯑꯍꯅ ꯀ ꯑꯍꯅ ꯁꯥꯏꯀꯜꯗꯕꯣꯏ ꯁꯨꯡꯂꯥꯏ ꯍꯥꯏꯔꯝꯗꯦꯀꯣ ꯑꯩ ꯑꯩꯁꯦ ꯍꯥꯟꯅ ꯑꯗꯨꯝ ꯏꯜꯂ ꯏꯜꯂꯒꯗꯤ ꯆꯠꯂꯝꯃꯤꯗꯤ ꯃꯤꯅ ꯊꯧꯕ꯭ꯔꯥ ꯍꯩꯕ꯭ꯔꯥ ꯉ ꯍꯩꯇꯅꯤ ꯍꯥꯏꯁꯤꯦ ꯑꯗꯨꯒ ꯏꯟꯗꯣꯏꯅꯦꯕ ꯑꯩꯅ
ꯎꯝ
ꯑ ꯑꯩꯁꯤꯗꯅꯦ ꯀꯔꯤꯝ ꯀꯥꯟꯗ ꯗ ꯑꯊꯧꯕ ꯍꯩꯔꯛꯦ ꯀꯔꯤ ꯍꯥꯏ ꯀꯥꯟꯗꯨ ꯂꯥꯁ ꯁꯕꯦꯟꯅ ꯍꯥꯏꯅꯦ
ꯎꯝ ꯁꯥꯏꯀꯜꯗꯤ ꯍ ꯄꯤꯀꯥꯟꯗꯤ ꯑꯗꯨꯝ ꯍꯥꯏꯩꯔꯛꯑꯦ
ꯀ꯭ꯂꯥꯁ ꯁꯚꯦꯟꯗ ꯍꯌꯦꯅꯦꯀꯣ ꯁꯚꯦꯟꯗ ꯁꯥ ꯍꯥꯏꯗꯤ ꯑꯗꯨꯝ ꯆꯥꯎꯔꯛꯑꯕꯅꯤꯅ ꯈꯣꯡꯁꯦ ꯂꯥ ꯑꯃ ꯐꯪꯉꯦꯗꯅ ꯇꯥꯔꯁꯨ ꯈꯣꯡꯅꯥꯝ ꯐꯪꯉꯀꯥꯟ ꯑꯗꯨꯗ ꯈꯤꯇꯪ ꯍꯩꯩꯅ ꯁꯕꯟꯗ ꯐꯝꯃꯒ ꯈꯣꯡꯁꯤꯅ ꯃꯈꯥꯗ ꯊꯝꯕ ꯉꯝꯃ ꯀꯥꯟꯗꯨꯗ ꯍꯩꯅ
ꯎꯝ
ꯑꯁ ꯑꯗꯨꯐꯥꯎꯗ ꯑꯗꯨꯒ ꯑꯩꯅ ꯀꯤꯅꯦ ꯊꯔꯝꯗꯕꯅꯦ ꯐ ꯑꯁ
ꯎꯝ
ꯅꯣꯛꯅꯤꯡꯉꯦ ꯑꯗꯨ ꯌꯥꯝ ꯆꯥꯎꯔꯣꯏꯈ꯭ꯔꯦꯀꯣꯜ ꯊꯧꯕꯛ ꯍꯛꯇꯤ ꯊꯥꯏꯅ
ꯎꯝ ꯏꯗꯤꯄꯥ ꯆꯦ ꯑꯗꯨ ꯑꯩꯛꯇꯤꯚꯗꯗꯤ ꯑꯗꯨꯝ ꯑꯩ ꯑꯩ ꯑꯩ ꯑꯩ ꯑꯗꯨꯗꯥꯋꯥꯏꯗ ꯍꯩꯔꯦꯗ
ꯑꯣꯖꯒꯤ ꯒꯥꯔꯤ ꯌꯥꯝ ꯂꯩꯌꯦꯕꯀꯣ ꯅꯥꯀꯟ ꯑꯃ ꯆꯤꯡꯕ
ꯍꯥꯥ
ꯎ ꯎ ꯅꯥꯀꯟ ꯑꯃ ꯆꯤꯡꯗꯣꯏꯅꯦꯕ
ꯑꯥ
ꯃꯃꯥꯏ ꯅꯥꯀꯟ ꯑꯃ ꯆꯤꯡꯊꯗꯣꯏꯅꯦꯕ ꯑꯗꯨꯅ ꯈꯨꯠꯁꯤ ꯈꯨꯠ ꯆꯣꯛꯊꯗꯣꯏꯅꯦ ꯍꯥꯏꯕ ꯍꯥꯏꯗꯤ ꯑꯗꯨꯒꯤ ꯒꯥꯔꯤꯗꯨꯒꯤ ꯋꯥꯔꯤ ꯕꯀꯣ ꯗꯨ ꯎꯝ ꯇꯨ ꯊꯥꯎꯖꯟ ꯁꯤꯛꯁꯇꯤꯟꯗ ꯂꯩꯕꯅꯦꯕꯀꯣ
ꯎꯝ
ꯃꯦ ꯑꯦꯄ꯭ꯔꯤꯜ ꯇꯛꯇꯤꯕꯅ‌ꯦ ꯕꯀꫭ ꯫
ꯑꯣ
ꯃꯦ ꯑꯦꯄ꯭ꯔꯤꯜ ꯑꯗꯥꯏꯗ ꯂꯩꯕꯅꯦꯕꯀꯣ꯫ ꯑꯗꯨ ꯂꯩꯔꯛꯄ ꯅꯨꯃꯤꯠꯁꯤꯒꯀꯣ꯫ ꯅꯨꯡꯊꯤꯟ ꯑꯁ꯭ꯋꯥꯏꯗ ꯂꯩꯕꯅꯦꯕꯀꯣ ꯄꯨꯡ ꯑꯃ ꯑꯅꯤꯒꯤ ꯁ꯭ꯋꯥꯋꯥꯗ ꯑꯁꯤ ꯑꯃ ꯑꯅꯤ ꯁꯥꯒꯤꯦ ꯂꯩꯔꯛꯄꯁꯤꯒ ꯒꯥꯔꯤꯁꯦ ꯑꯩꯈꯣꯏꯅ ꯂꯩꯔꯒ ꯑꯩꯈꯣꯏꯒꯤ ꯒꯥꯔꯤ ꯅꯧꯅ ꯂꯩꯔꯛꯄꯒꯤ ꯑꯥ ꯗꯨꯛꯀ ꯊꯥꯏꯗꯅ ꯑꯗꯨꯝ꯫
ꯑꯥ꯫
ꯑꯗꯣ ꯑꯈꯣꯏꯒꯤ ꯒꯥꯔꯤꯁꯦ ꯄꯨꯖꯥ ꯇꯧꯕ ꯑꯗꯨꯒ꯫ ꯑꯥ ꯑꯈꯣꯏꯒꯤ ꯊꯥꯔꯤꯕ ꯑꯒꯔꯕꯠꯀꯤꯗꯣ꯫ ꯃꯨꯠꯍꯜꯂꯤꯗꯅ꯫ ꯑꯗꯨ ꯀꯦꯟꯗꯜ ꯀꯩꯀꯥ ꯊꯥꯕꯗꯣ ꯃꯨꯠꯍꯜꯂꯤꯗꯅ ꯐꯖꯅ꯫
ꯎꯝ
ꯃꯇꯝꯗꯨꯒꯗꯤ ꯑꯩꯈꯣꯏ ꯗꯥꯍꯣꯏꯁꯦ ꯉꯥꯎꯁꯟꯅꯔꯝꯃꯦꯕ ꯍꯥꯏꯕꯗꯤ ꯍꯥꯏꯕ ꯉꯥꯡꯕꯒ ꯏꯟꯗꯕꯤꯗꯨꯅꯦꯕ
ꯎꯝ
ꯑꯗꯨꯅ ꯒꯥꯔꯤꯒꯁꯤ ꯑꯗꯨꯃꯥꯏꯅ ꯍꯥꯏꯗꯤ ꯀꯦꯟꯗꯜꯁꯤ ꯃꯨꯠ꯫ ꯂꯣꯏꯗ꯭ꯔꯤꯉꯩꯗꯒꯤ ꯒꯥꯔꯤ ꯒꯥꯔꯤꯁꯤ ꯄꯨꯊꯣꯛꯈ꯭ꯔꯦꯕ ꯃꯣꯏꯅ꯫
ꯎꯝ
ꯑꯗꯨꯒ ꯄꯨꯊꯣꯛꯈ꯭ꯔꯒ ꯑꯗꯒꯤꯗꯤ ꯃꯣꯏꯗꯤ ꯍꯥꯏꯗꯤ꯫ ꯑꯥ ꯃꯣꯏꯁꯤꯅ ꯍꯥꯏꯗꯤ꯫ ꯒꯥꯔꯤꯁꯦ ꯀꯟꯅ ꯊꯧꯔꯒꯗꯅꯦ ꯑꯩꯁ‌ꯦꯃꯨꯛꯀ꯫ ꯑꯗꯣ ꯃꯃꯥꯡꯗ ꯃꯃꯥꯡꯗ ꯇ꯭ꯔꯛ ꯑꯅꯤ ꯂꯥꯛꯄ ꯑꯃꯅ꯫ ꯀꯟꯅ ꯊꯧꯔꯛꯄꯀꯣ ꯑꯗꯨꯒ ꯇ꯭ꯔꯛ ꯑꯃꯅ꯫ ꯑꯣ
ꯑꯩ ꯆꯥꯛ‌ ꯌꯥꯝ ꯂꯥꯝꯃ‌ꯦ ꯀꯩꯅꯣꯝꯗ ꯆꯥꯥꯁꯜꯂꯨꯒ‌ꯦ ꯉꯥꯛꯇꯪ ꯂꯩꯔꯒ ꯑꯃꯨꯛ ꯇꯧꯔꯛꯀ‌ꯦꯀꯣ꯫
ꯑꯗꯨꯒ